ꯇꯧ
ꯍ‌ꯣ
ꯇꯥꯏꯌ‌ꯦ
ꯑꯣ ꯀꯗꯧꯔꯝꯃꯤꯅꯣ
ꯑ ꯇꯨꯝꯔꯒ ꯍꯧꯒꯠꯄ
ꯇꯨꯝꯔꯒ ꯍꯧꯒꯠꯄ
ꯎꯝ
ꯑꯣꯀꯦ ꯑꯩꯁꯨ ꯑꯩꯁꯨ ꯄ‌ꯣꯊꯔꯝꯃꯤꯅꯤ
ꯑꯣ
ꯑꯩꯅ ꯉꯥꯡꯕꯥ ꯐꯖꯟ ꯇꯥꯕ ꯅꯠꯇ꯭ꯔꯣ ꯑꯩꯅ ꯋꯥ ꯉꯥꯡꯕꯁꯦ ꯑꯗꯨꯝ ꯐꯖꯅ ꯇꯥꯕ꯭ꯔꯥ
ꯎꯝ ꯇꯥꯏꯌꯦ ꯇꯥꯏꯌꯦ
ꯑꯣꯀꯦ ꯅꯪꯗꯤ ꯆꯤꯡꯗꯒ ꯀꯥꯕ ꯆꯠꯇ꯭ꯔꯣ
ꯆꯤꯡ ꯍꯥꯏꯀꯤꯡꯒꯨꯝꯕꯔꯣ
ꯑꯧ
ꯆꯠꯄꯅꯦ
ꯑꯣ
ꯑꯗꯨ
ꯑꯗꯨꯃꯥꯏꯅ ꯆꯠꯄ ꯍꯧꯖꯤꯛꯀꯥꯟꯗꯤ ꯑꯗꯨꯃꯥꯏꯅ ꯌꯥꯝꯅ ꯆꯠꯅꯕꯅꯤꯀꯣ ꯍꯥꯏꯗꯤ ꯑꯌꯨꯛꯀꯨꯝꯕ ꯅꯨꯡꯗꯥꯡ ꯋꯥꯏꯔꯝꯒꯨꯝꯕꯗ ꯑꯗꯨꯝ ꯅꯨꯄꯥ ꯅꯨꯄꯤꯗꯪ ꯇ‌ꯣꯉꯥꯟꯅ ꯆꯠꯄꯁꯨ ꯑꯗꯨꯝ ꯌꯥꯎꯋꯤ
ꯍꯥꯏꯗꯤ ꯀꯩꯕꯥ ꯑꯌꯨꯛꯇꯒ ꯃꯣꯏ ꯑꯌꯨꯛꯅꯤ ꯈꯪꯗꯦ ꯅꯨꯡꯗꯥꯝ ꯋꯥꯏꯔꯝꯅꯤ ꯈꯪꯗꯦ ꯑꯗꯨꯝ ꯃꯣꯏꯒꯤ ꯆꯥꯅ ꯊꯛꯅꯕꯒ ꯄꯨꯔꯒ ꯃꯣꯏꯒꯤ ꯐꯝꯅꯕ ꯊꯨꯞꯆꯜꯂꯒ ꯄꯨ ꯌꯥꯕꯗꯣ ꯑꯗꯨ ꯄꯨꯔꯒ ꯃꯥꯒꯤ ꯊꯣꯡꯅꯕꯒꯩꯒ ꯄꯨꯔꯒ ꯃꯦꯒꯤꯒꯨꯝꯕ ꯌꯦꯔꯨꯝꯒꯨꯝꯕ ꯑꯗꯨꯒꯕ ꯇꯔ ꯆꯥꯕꯗꯣ꯫
ꯎ ꯆꯅꯤꯡꯉꯦ ꯑꯩꯁꯨ ꯃꯨꯀꯥ꯫
ꯆꯠꯂꯣ ꯀꯩꯅꯣ ꯅꫭꯏ ꯅꯃꯥꯅꯕ ꯃꯌꯥꯝꯌꯥꯝ ꯄꯨꯟꯖꯂꯒ꯫
ꯃꯥꯏ ꯑꯦꯛꯖꯥꯝ ꯊꯥꯔꯤꯌꯦ꯫
ꯎꯝ ꯑꯗꯨꯗꯤ ꯑꯗꯨ ꯂꯣꯏꯔ ꯆꯠꯂꫭ꯫ ꯎꯝ ꯅꯪꯒꯤ ꯃꯥꯅꯦ꯫ ꯅꯪꯒꯤ ꯏꯆꯥ ꯃꯌꯥꯝꯗꯨꯁꯨ ꯄꯨꯔꯒ ꯄꯨꯟꯅ ꯆꯠꯃꯤꯟꯅꯧ꯫
ꯍꯥꯏ꯫
ꯅꯪꯒꯤꯖꯎ ꯅꯆꯥ ꯃꯌꯥꯝꯗꯨ ꯄꯨꯔꯣ ꯑꯗꯨꯒ ꯑꯩꯁꯨ ꯄꯨꯔꯞ ꯄꯨꯔꯛꯑꯒ ꯅꯣꯡꯃ ꯊꯦꯡꯅꯁꯤ꯫
ꯍꯣꯏ꯫
ꯑꯗꯨꯝ ꯆꯠꯄ ꯌꯥꯕꯖꯥꯠꯅꯤꯗ꯫
ꯎꯝ꯫
ꯑꯗꯨꯁꯨ ꯆꯠꯄ ꯌꯥꯔꯦ ꯑꯗꯨꯒ ꯑꯃ ꯏꯁꯤꯡ ꯆꯥꯏꯕꯤ ꯂꯩꯕꯗꯣ ꯍꯪꯕ꯭ꯔꯥ ꯑꯁꯨꯝꯅꯥꯀꯟꯗ꯫ ꯍꯥꯏꯊꯔꯒ ꯑꯋꯥꯡꯂꯣꯝꯗ ꯑꯗꯣꯝꯗꯁꯨ ꯆꯠꯄ ꯌꯥꯏ ꯑꯗꯣꯝꯗꯁꯨ ꯃꯤ ꯑꯗꯨꯝ ꯌꯥꯝ ꯆꯠꯅꯕ ꯃꯥꯜꯂꯦ ꯑꯥ
ꯆꯅꯤꯡꯉꯦ ꯑꯗꯨꯗ
ꯑꯗꯨꯁꯨ ꯑꯗꯨꯝ ꯁꯥꯏꯠꯇꯣ ꯌꯥꯝ ꯃꯅꯨꯡ ꯆꯪꯖꯟꯕꯗꯤ ꯑꯩꯈꯣꯏꯗꯤ ꯆꯪꯕ ꯌꯥꯔꯔꯣꯏ ꯑꯗꯨꯒ ꯀꯩꯅꯣꯗꯤ ꯀꯩꯕꯥ ꯑ ꯍꯧꯖꯤꯛꯀꯤ ꯅ‌ꯣꯏꯒꯤ ꯀꯩꯕꯥ ꯊꯝꯕꯥꯜꯒꯨꯝꯕ ꯍꯧꯕ ꯈꯣꯠꯄꯗꯨꯗꯤ ꯆꯠꯅꯤꯡꯗ꯭ꯔꯣ ꯍꯥꯏꯗꯤ
ꯊꯝꯕꯥꯜꯒꯨꯝꯕ ꯊꯝꯅꯥꯒꯨꯝꯕ ꯇꯧꯔꯒ ꯐꯣꯇꯣꯒ ꯌꯥꯝ ꯀꯥꯞꯅꯕꯗꯣ꯫
ꯎꯝ꯫
ꯍꯧꯖꯤꯛꯀꯥꯟꯗꯤ ꯌꯥꯝ ꯆꯠꯂꯤꯗꯅ ꯍꯥꯏꯗꯤ ꯍꯧꯖꯤꯛ ꯀꯥꯡ ꯃꯇꯝ ꯑꯣꯏ ꯀꯩ ꯑꯣꯏ ꯑꯗꯨꯝ ꯃꯥꯒꯤ ꯊꯔ ꯔꫭ ꯊꯕꯥꯜꯒꯗꯨ ꯄꯥꯏꯔꯒ ꯐꯇꯣꯒ ꯀꯥꯞꯄꯗꯨ꯫
ꯎꯝ꯫ ꯑꯃꯗꯤ ꯆꯠꯈ꯭ꯔꯦ ꯑꯦ꯫
ꯎꯝ ꯑꯩꯁꯨ ꯆꯠꯇꯤ ꯆꯠꯅꯤꯡꯕ ꯑꯗꯨ ꯊꯝꯕꯥꯜ ꯄꯥꯏꯔꯒ ꯐꯣꯇꯣ ꯑꯩꯅꯕꯨꯗꯤ ꯐꯣꯇꯣ ꯀꯥꯞꯄꯅꯦꯕꯗ ꯊꯝꯕꯥꯜ ꯄꯥꯏꯔꯅꯕ ꯃꯤꯗꯣ ꯂꯩꯇ ꯂꯩꯔꯦ꯫
ꯎꯝ꯫
ꯊꯝꯕꯥꯜ ꯄꯥꯏꯅꯕ ꯃꯤꯗꯣ ꯂꯩꯔꯗꯤ ꯑꯗꯨꯝ ꯆꯠ ꯌꯥꯔꯕꯅꯤ꯫ ꯑꯗꯨꯝ ꯂꫭꯛ ꯍꯧꯖꯤꯛꯀꯥꯟꯗꯤ ꯂꯣꯛꯇꯥꯛ ꯂꯣꯝꯗꯁꯨ ꯌꯥꯝ ꯆꯠꯅꯩꯗ ꯍꯤꯒ ꯇꯣꯡꯑꯒ꯫
ꯎꯝ꯫
ꯍꯥꯏꯅꯧ ꯆꯥꯅꯤꯡꯕ꯭ꯔꯣ ꯄꯨꯔꯧ꯭ꯔꯣ꯫
ꯍꯩꯅꯥꯎ ꯂꯩꯕ꯭ꯔꯥ꯫
ꯂꯩ ꯀꯩꯅꯣ꯫
ꯌꯥ꯫ ꯆꯥꯅꯤꯡꯉꯦ ꯑꯩꯈꯣꯏ ꯑꯩꯈꯣꯏ ꯀꯦꯝꯄꯥꯥꯁꯗꯁꯨ ꯌꯥꯝ ꯂꯩꯕꯅꯦ ꯑꯗꯨꯕꯨ ꯑꯩꯈꯣꯏꯒꯤ ꯀꯦꯝꯄꯥꯥꯁꯇꯁꯨ
ꯎꯝ ꯑꯗꯨꯗꯤ ꯑꯗꯨꯁꯨ ꯑꯗꯨ ꯃꯤ ꯍꯦꯛꯑꯗꯤ ꯁꯥꯎꯔꯣꯏꯗ꯭ꯔꯣ꯫
ꯍꯣꯏ ꯍꯦꯛꯄ ꯌꯥꯗꯦ꯫
ꯗꯨꯅꯦ ꯍꯥꯏꯁꯦ ꯑꯗꯨ ꯕꯣꯔꯥ ꯑꯝ ꯇꯤꯜꯂꯒꯦ꯫ ꯍꯩꯅꯧ ꯕꯣꯔꯥ ꯑꯃ ꯊꯤꯜꯂꯛꯑꯒꯦ ꯀꯩꯅꯣ ꯀꯣꯕꯤ ꯕꯣꯔꯥ ꯑꯅꯤ ꯊꯤꯜꯂꯛꯑꯒꯦ꯫
ꯍꯥ ꯌꯥꯔꯦ ꯀꯣꯕꯤꯗꯤ꯫
ꯑꯦ ꯃꯤꯃꯤꯁꯤꯡꯁꯨ ꯆꯥꯕꯌꯥꯏ ꯀꯩꯅꫭ꯫
ꯌꯥꯔꯦ ꯂꯩꯌꯦ꯫
ꯑ ꯑꯗꯨꯒ ꯃꯤꯃꯤ ꯕꯣꯔꯥ ꯑꯍꯨꯝ ꯕꯣꯔꯥꯕ꯫
ꯎꯝ ꯌꯥꯏꯑꯦ ꯑꯗꯨꯗꯤ
ꯑꯣ ꯎꯃꯣꯔꯛꯇꯤ ꯌꯥꯎꯗ ꯌꯥꯔꯣꯏꯅꯦ ꯂꯩꯁꯥꯕꯤꯅ ꯆꯥꯕꯗ ꯅꯪꯗꯤ ꯃꯣꯔꯣꯛ ꯄꯥꯝꯗꯕ꯭ꯔꯥ ꯅꯪꯗꯤ ꯃꯣꯔꯣꯛ ꯄꯥꯝꯗꯕ
ꯄꯝꯃꯦꯕ
ꯀꯄꯝꯕ
ꯌꯥꯝ ꯄꯥꯝꯃꯦ
ꯑꯣ ꯃꯣꯔꯣꯛꯇꯤ ꯑꯗꯨꯝ ꯂꯩꯁꯥꯕꯤꯗꯨ ꯃꯣꯔꯣꯛ ꯌꯥꯝ ꯄꯥꯝꯝꯕꯅꯦ ꯃꯣꯔꯣꯛ ꯍꯩ ꯑꯗꯨꯗꯨꯅ ꯑꯩꯈꯣꯏ ꯁꯤꯗꯁꯨ ꯏꯆꯟꯅꯨꯄꯤꯁꯨ ꯂꯩꯕ ꯌꯥꯎꯋꯦꯕ ꯂꯩꯀꯥꯏꯒꯤ ꯈꯨꯟꯒꯤꯗꯨ ꯂꯩꯕꯗꯣ ꯃꯣꯏꯅ ꯁꯤꯡꯖꯨ ꯇꯧꯔꯗꯤ ꯑꯩꯈꯣꯏ ꯆꯥ ꯉꯝꯗꯦꯕ ꯍꯥꯏꯗꯤ ꯃꯣꯏꯗꯤ ꯀꯥꯏꯗꯒꯤ ꯃꯣꯏꯒꯤ ꯆꯥꯡꯗ ꯁꯥꯥꯟꯅꯕ ꯍꯥꯞꯄꯛꯑꯅꯤ ꯑꯁ꯫
ꯍꯥꯎꯕꯅꯦ ꯁꯥ
ꯎꯝ ꯆꯔꯗꯤ ꯍꯥꯎ ꯁꯥꯕꯗꯤ ꯐꯩ ꯑꯗꯨ꯫ ꯑꯃꯨꯛꯃꯨꯛ ꯄꯨꯛ ꯆꯥꯛꯂꯛꯑꯀꯥꯟꯗꯤ
ꯑꯃꯨꯛ ꯑꯗꯨꯒꯥ ꯀꫭ ꯇꯔꯒ ꯆꯕ ꯂꯣꯏꯔꯒ ꯃ ꯀꯗꯥꯔꯤꯌꯥ ꯇꯧꯅꯤ
ꯑꯣ ꯑꯗꯨ ꯀꯩꯅꯣꯒꯨꯝꯕ ꯁꯤꯡꯖꯨꯒꯨꯝꯕ ꯆꯥꯕꯗꯤꯀꯣ ꯍꯥꯏꯗꯤ ꯆꯨꯝꯅꯒꯤ ꯁꯪꯒꯣꯝꯒꯨꯝꯕ ꯀꯣꯐꯤꯒꯨꯝꯕꯒꯤ ꯃꯍꯨꯠꯇ ꯆꯥꯡꯉꯥꯡꯒ ꯊꯛꯄꯗꯣ ꯑꯗꯨꯅ ꯍꯦꯟꯅ ꯃꯥꯒꯤ ꯇꯣꯉꯥꯟꯕ ꯀꯩꯅꯣꯝ ꯐꯪꯕꯅꯤ ꯑꯩꯗꯤ ꯁꯥꯔꯤ ꯀꯥꯟꯗꯒ ꯆꯉꯥꯡꯒ ꯁꯥꯕ ꯊꯛꯄꯗ ꯆꯥꯏꯗ ꯀꯣꯏ ꯃꯥꯅꯤ ꯅꯪ ꯍꯧꯖꯤꯛ ꯑꯗꯣ ꯕꯥꯇꯤꯤꯟ ꯂꯝꯖꯦꯟꯁꯨ ꯑꯗꯨꯝ ꯌꯥꯎꯗꯣꯏꯅꯤ ꯍꯅ ꯆꯥꯔꯨ ꯑꯣꯏꯗꯤ ꯇ ꯂ ꯂꯝꯖꯤꯡ ꯈꯪꯗ꯭ꯔꯣꯅ
ꯇꯤ ꯂꯥꯗꯥꯥꯟ
ꯕꯥꯇꯤꯜ ꯂꯝꯖꯦꯟ
ꯇꯤꯟ ꯂꯝ ꯂꯝꯖꯤꯡ
ꯎꯝ ꯂꯝꯖꯦꯟ ꯂꯝꯖꯦꯟ ꯁꯦꯝꯦꯟ ꯑꯃ ꯂ ꯍꯣꯡꯈ꯭ꯔꯣ
ꯐꯪꯗꯦ
ꯅꯪ ꯔꯟꯅꯤꯡ ꯇꯧꯕ ꯈꯪꯗꯦ
ꯈꯪꯉꯦ ꯈꯉꯦ
ꯎꯝ ꯑꯗꯨꯗꯣ ꯕꯥꯇꯤꯟ ꯄꯥꯏꯔꯒ ꯆꯦꯟꯗ ꯋꯥꯅꯤꯗ ꯃꯣꯔꯣꯛ ꯌꯥꯝ ꯁꯥꯥꯕ ꯆꯥꯔꯅꯤꯦ
ꯑꯣ
ꯍꯣꯏ ꯑꯗꯨ ꯀꯩꯅꯣ ꯃꯅꯨꯡꯗꯗꯤ ꯎꯆꯦꯛꯀꯨꯝꯕꯒ ꯂꯩꯇ꯭ꯔꯥ ꯅꯣꯏꯒꯤ ꯍꯧꯖꯤꯛꯀꯤ ꯂꯩꯔꯤ ꯖꯒꯥꯗꯨꯗꯗꯤ
ꯎꯆꯦꯛ
ꯎꯆꯦꯛꯀꯨꯝꯕꯒ ꯄꯥꯏꯔꯛꯇ꯭ꯔꯕ ꯎꯔꯣꯛꯀꯨꯝꯕ ꯇꯦꯅꯋꯥꯒꯨꯝꯕꯒ
ꯎꯝ ꯂꯩꯇ
ꯑꯣ ꯑꯗꯨꯗꯤ ꯅꯪ ꯑꯣꯏꯔꯝ ꯇꯥꯔꯦꯅꯦ ꯑꯩꯅ ꯂꯥꯞꯅ ꯀꯗꯥꯏꯗꯒꯤ ꯇꯦꯅꯋꯥꯒꯨꯝꯕ ꯅꯣꯏꯒꯤ ꯗ꯭ꯔꯦꯁ ꯃꯔꯥꯡ ꯃꯔꯥꯡ ꯂꯥꯡꯕ ꯁꯦꯍꯏꯤꯅꯦ ꯃꯁꯛ ꯈꯛꯇꯪ ꯉꯥꯎꯊꯣꯛ ꯉꯧꯔꯒ ꯑꯅꯤ ꯑꯍꯨꯝ ꯆꯠꯂꯦꯍꯧꯕ ꯑꯩꯗꯤ ꯀꯩꯅꯣ ꯋꯥꯏꯔ ꯈꯜꯂꯨꯔꯦ
ꯎꯝ
ꯀꯩ ꯑꯗꯨꯃ ꯑꯗꯨꯝꯒꯤ ꯀꯩ ꯂꯥꯏ ꯍꯔꯥꯎꯕ ꯑꯃ ꯑꯃ ꯂꯩꯕꯗꯤ ꯍꯔꯥꯎꯈ꯭ꯔꯕ
ꯂꯥꯏ ꯍꯔꯛꯕ
ꯑ ꯂꯥꯏ ꯈꯣꯏꯔꯨꯝꯝꯕ ꯑꯃ ꯂꯩꯕꯗꯣ ꯅꯣꯏ ꯀꯩꯅꯣꯒꯤꯗ ꯅꯣꯏꯒꯤ ꯍꯧꯖꯤꯛ ꯂꯩꯔꯤ ꯃꯅꯨꯡꯗ
ꯂꯩꯕꯅꯦꯃ
ꯑꯗꯨꯗꯣ ꯇꯧꯈ꯭ꯔꯕꯕ ꯃꯣꯏꯒꯤ ꯀꯩꯅꯣ ꯀꯨꯝꯍꯩ ꯇꯧꯕꯩ ꯇꯥꯏꯞ ꯇꯧꯋꯤꯗꯅ ꯅꯨꯃꯤꯠ ꯃꯉꯥꯅꯤꯒꯨꯝꯕ ꯇꯔꯨꯛꯅꯤꯒꯨꯝꯕ ꯑꯗꯨ ꯇꯧꯈ꯭ꯔꯕꯣ ꯍꯥꯏꯕ ꯍꯟꯗꯛꯁꯦ
ꯇꯧꯈ꯭ꯔꯕ꯭ꯔꯣ ꯍꯥꯏꯕ꯭ꯔꯣ
ꯑꯥ ꯑꯩꯅ ꯍꯪꯕꯅꯦꯕ ꯅꯉꯣꯟꯗ
ꯑ ꯎꯝ
ꯇꯧꯗ꯭ꯔꯦ ꯑꯣ ꯑꯗꯨꯝ ꯅꯣꯏꯗꯤ ꯌꯦꯡꯕ ꯆꯠꯇꯕ꯭ꯔꯥ ꯑꯗꯨꯒꯨꯝꯕ ꯍꯥꯏꯕꯗꯤ ꯈꯪꯗꯕ꯭ꯔꯕ ꯄꯥꯛꯅ
ꯍꯗ
ꯑꯣ ꯍꯣꯏꯗ ꯅꯨꯡꯗꯥꯡꯗꯒ ꯌꯥꯝ ꯊꯦꯡꯅ ꯆꯠꯇꯧꯗ ꯐꯩꯅ ꯐꯥꯕꯤꯈ꯭ꯔꯒ
ꯃꯠꯇꯣꯏꯒꯤꯅꯦ
ꯋꯥꯟ ꯑꯗꯨ ꯆꯠꯄꯗ ꯀꯣꯛꯇ ꯐꯤꯒꯨꯝꯕ ꯀꯤꯁꯜꯂꯒ ꯆꯠꯂ ꯅꯠꯇꯗꯤ ꯃꯤ ꯑꯦꯛꯁꯤꯗꯦꯟꯒꯨꯝꯕ ꯊꯣꯛꯄ ꯌꯥꯝ ꯌꯥꯎꯅꯤ ꯒꯥꯔꯤ ꯂꯣꯡꯁꯤꯟꯕ ꯈꯣꯠꯄ
ꯑꯗꯨꯒ ꯉꯁꯤꯒꯤꯗꯤ ꯀꯩꯀꯩ ꯉꯁꯤꯒꯤꯗꯤ ꯀꯩꯀꯩ ꯇꯧꯅꯤ ꯇꯨꯝꯃꯅꯤ ꯅꯠꯇ꯭ꯔ ꯄꯣꯊꯥꯔꯅꯤ
ꯑꯁ ꯁꯥꯏꯃꯟ ꯏꯅꯤꯡ ꯌꯥꯝ ꯂꯩꯦ
ꯍꯣꯏ ꯑꯗꯨꯗꯤ ꯀꯩꯝ ꯇꯧꯅꯤꯡꯉꯥꯏ ꯂꯩꯇ꯭ꯔꯒꯅ ꯑꯉꯥꯡ ꯅ ꯃꯆꯥ ꯃꯌꯥꯝꯒ ꯁꯥꯟꯅꯔ ꯂꯩꯔꯣꯀꯣ
ꯑꯥ
ꯅꯆꯥ ꯃꯌꯥꯝꯒ ꯁꯥꯟꯅꯅ ꯂꯩꯔꯣ
ꯍꯣꯏ ꯑꯉꯥꯡ ꯑꯩꯒꯤ ꯑꯉꯥꯡ ꯑꯩꯈꯣꯏꯨꯝ ꯍꯧ ꯎꯝ
ꯎꯝ
ꯍꯒꯇ꯭ꯔꯤ
ꯂꯧꯗꯅ ꯃꯃꯥ ꯂꯧꯗꯅ ꯑꯗꯨꯝ ꯇꯨꯝ ꯂꯩꯔꯤꯅꯤ
ꯅꯪꯒꯤ ꯅꯪꯒꯤꯗꯤ ꯅꯪꯒꯤ ꯑꯉꯥꯡꯈꯩꯗꯤ
ꯑꯣ ꯃꯣꯏ ꯍꯧ ꯁ꯭ꯀꯨ ꯅꯂꯈꯔ ꯃꯃꯥꯏ ꯃꯅꯥ ꯇꯣꯂꯣꯏ ꯂꯩꯒꯦꯝ
ꯑꯃꯕꯨꯗꯤ ꯇ ꯃꯧꯋꯔꯤ
ꯑꯣ
ꯇꯨꯝꯍꯧꯔꯤ ꯑꯇꯣꯕꯗꯨꯗꯤ ꯑꯇꯩꯗꯤ ꯃꯃꯥꯏ ꯃꯅꯥꯛꯇ ꯁꯥꯟꯅꯍꯧꯧꯕꯅꯤ
ꯐꯌꯦ ꯐꯌꯦ
ꯎꯝ ꯃꯃꯥꯅ ꯌꯥꯝ ꯅꯨꯡ ꯇꯧꯕꯤꯕ
ꯑꯣ
ꯑꯗꯨꯒ ꯀꯩꯅꯣ ꯄꯩꯁꯥꯒꯨꯝꯕ ꯍꯥꯏꯔꯛꯑ ꯀꯥꯟꯗ ꯑꯩ ꯉꯥꯏꯍꯥꯛ ꯆꯪꯉꯥꯛꯛꯇꯅꯤ
ꯏꯁꯇꯥꯁ
ꯃꯃꯥꯅ ꯑꯍꯥꯎ ꯑꯍꯥꯎ ꯄꯤꯖꯕ ꯑꯗꯨꯒ ꯄꯩꯁꯥ ꯍꯥꯏꯔꯝꯗꯗꯅ ꯏꯅꯥꯛ ꯂꯥꯛꯑꯅꯤ
ꯑꯦ ꯐꯌꯦꯦ ꯐꯔꯌꯦꯦ ꯑꯦꯁ ꯑꯩ ꯑꯩꯗꯤ ꯄꯩꯁꯥ ꯑꯩꯅ ꯑꯩꯅ ꯇꯟꯥꯟꯕ ꯄꯩꯁꯥ
ꯃꯄꯥꯥꯟꯅꯒ ꯄꯤꯗ꯭ꯔꯕ
ꯍꯣꯏ ꯃꯄ ꯑꯗꯤ ꯀꯔꯤ ꯊꯕꯛ ꯀꯔꯤ ꯇꯧꯗꯦ
ꯑꯣ ꯑꯗꯨ ꯅ ꯀꯃꯥꯏꯅ ꯑꯗꯨ ꯈ꯭ꯋꯥꯏꯗꯒꯤ ꯇꯟꯕ ꯅꯨꯄꯥꯗꯨꯒ ꯅꯪꯗꯤ ꯀꯃꯥꯏꯅ ꯂꯩꯃꯤꯟꯅꯔꯤꯕ ꯎ
ꯍ ꯅꯨꯡꯁꯤꯕꯒꯤ
ꯑꯣ
ꯅ ꯀꯅ ꯅꯁꯦꯕ ꯍꯥꯔꯒꯔꯣ
ꯃꯥꯅꯦ ꯅꯨꯡꯁꯤꯔꯁꯨ ꯑꯗꯨꯃꯥꯏꯅ ꯂꯩꯕꯅꯤꯗ ꯀꯣꯟꯅ ꯊꯪꯗ ꯋꯥꯕ ꯋꯥꯅꯤꯗ
ꯍꯣꯏꯅꯦ
ꯀꯩꯊꯦꯜꯗꯒꯗꯤ ꯏꯟꯖꯥꯡ ꯅꯥꯄꯤ ꯌꯣꯜꯂꯒꯗꯤ ꯂꯩꯔꯝꯃꯅꯨꯀꯣ
ꯍꯣꯏꯅꯦ ꯑꯁ ꯑꯗꯨꯝꯃꯛꯇꯤ ꯑꯩꯁꯨ
ꯌꯣꯜꯂ ꯂꯩꯔꯝꯃꯁꯨ ꯀꯩꯁꯨ ꯀꯥꯏꯗꯦ ꯇ ꯑꯩꯅ ꯂꯩꯕꯤꯕꯨ ꯂꯥꯛ ꯂꯣꯏꯔꯦ
ꯏꯖꯥꯃꯄꯨꯔꯒ
ꯌꯦꯟ ꯃꯟꯣ ꯅꯪ
ꯑꯦ ꯅꯣꯏꯣꯏꯅꯕꯥꯖ ꯀꯝꯇꯁꯨ ꯇꯧꯗꯦ ꯍꯥꯏ ꯁꯨꯅꯤꯡꯗꯦ ꯍꯥꯏ ꯑꯗ ꯑꯃꯨꯛ ꯅꯪ ꯑꯉꯥꯡꯅꯤ ꯑꯅꯪꯁꯨ ꯑꯉꯥꯡ ꯇꯔꯅꯤ ꯄ ꯁꯗꯤ ꯀꯩ ꯀ ꯀꯃꯥꯏꯗꯕ ꯊꯥꯛꯗꯕ
ꯑꯦꯝ ꯁꯤꯈ꯭ꯔꯅꯦ
ꯑꯣ
ꯆꯥꯗꯗꯤ
ꯑꯁ ꯅꯨꯡꯗꯥꯡ ꯋꯥꯏꯔꯝꯗꯒ ꯑꯗꯨꯝ ꯃꯅꯨꯡꯗꯅꯨꯡ ꯋꯥꯋꯥꯛꯀꯤꯡꯁꯦ ꯌꯥꯝ ꯅꯨꯡꯉꯥꯏꯕꯅꯦ
ꯆꯤꯟꯈ꯭ꯔꯁꯦ
ꯆꯍꯤꯗꯗꯤ ꯑꯗꯨ ꯅꯣꯏꯒꯤ ꯍꯧꯖꯤꯛꯀꯤ ꯂꯩꯔꯤꯕꯨꯒꯤ ꯃꯅꯨꯡꯗꯨꯗꯒ ꯋꯥꯛꯀꯤꯡꯒ ꯆꯠꯂꯝꯃꯅꯤ ꯏꯃꯥꯟꯅꯕꯒꯠꯇ꯭ꯔꯒ
ꯎꯝ
ꯅꯣꯏꯒꯤ ꯑꯃ ꯀꯩꯅꯣꯗꯣ ꯅꯣꯏꯅ ꯂꯩꯗꯨꯒꯤ ꯊꯣꯡ ꯑꯆꯧꯕꯗꯣ ꯃꯄꯥꯟꯒꯤ ꯑꯗꯨꯒꯤ ꯑꯗꯨꯒꯤ ꯋꯥꯃꯣꯝ ꯑꯗꯨꯗ ꯂꯩꯌꯦꯕ ꯏꯃꯥꯟꯅꯕ ꯆꯪꯉꯒ ꯑꯗꯨ ꯃꯅꯨꯡꯗꯒ ꯑꯗꯨꯝ ꯂꯝꯖꯦꯟ ꯆꯦꯟꯕ ꯈꯣꯠꯄ ꯂꯥꯛꯑꯝꯕꯅꯦ ꯑꯗꯨꯝ ꯀꯥꯟꯗꯗꯤ ꯅꯣꯏ ꯎꯗꯦꯅꯦ ꯑꯩꯈꯣꯏ ꯂꯥꯛꯄꯩ ꯂꯣꯠꯄ꯭ꯔꯥ ꯈꯪꯒꯦ ꯀꯤꯁꯤꯕꯔꯒꯅꯤ ꯅꯣꯏꯗꯤ ꯅꯨꯡꯗꯥꯡ ꯋꯥꯏꯔꯝ ꯑꯗꯨꯝ ꯑꯌꯨꯛ ꯑꯣꯏꯒ꯭ꯔ ꯑꯃꯒꯔꯥꯋ ꯍꯥꯏꯐꯦꯠ ꯀꯩꯅꯣꯒꯨꯝꯕ ꯆ ꯀꯠꯄ ꯀꯣꯄꯒ ꯇꯧꯗ꯭ꯔꯥ
ꯌꯥꯗꯦ ꯌꯥꯗꯦꯕ
ꯊꯄꯣꯟ ꯇꯌꯥꯗꯕ
ꯑꯣ ꯅꯨꯡꯊꯤꯤꯟꯗꯤ ꯌꯥꯏꯑꯦ
ꯑꯣ ꯑꯗꯨ ꯅꯣꯏꯒꯤ ꯃꯅꯨꯡꯗꯨꯗꯁꯨ ꯌꯥꯗꯕ ꯑꯗꯨꯝ ꯑꯇꯩ ꯃꯇꯝꯗ